ꯑ
ꯋꯥꯔꯤ ꯅꯨꯡꯉꯥꯏꯔꯀꯥꯟꯁꯤꯗꯀꯣ
ꯑꯩꯁꯨ ꯇꯞꯄꯅꯦ ꯑꯁꯨꯃꯥꯏꯅ
ꯑꯁ
ꯅꯪꯗꯤ ꯑ ꯄꯨꯡ ꯀꯌꯥꯗ ꯆꯥꯛ ꯆꯥꯗꯣꯏꯅꯣ
ꯑꯁ ꯑꯩꯗꯤ ꯑꯗꯨꯝ ꯊꯦꯡꯉ ꯆꯥꯏ ꯆꯥꯅꯤꯡꯗ꯭ꯔꯦꯗ ꯆꯥꯛꯁꯦ ꯑ ꯀꯩꯅꯣ ꯇꯧ ꯉꯁꯤ ꯕꯣꯜ ꯌꯦꯡꯉꯔꯣꯏ ꯍꯥꯏꯔꯗꯤ ꯆꯥꯔꯔꯣꯏ ꯑꯩꯗꯤ ꯕꯣꯜ ꯌꯦꯡꯗꯧꯕꯅꯤꯅ
ꯎꯝ
ꯅꯪ ꯂꯥꯛꯑꯝꯒꯅꯤ ꯑꯍꯣꯏ
ꯆꯥꯛꯁꯦ ꯂꯥꯝꯂꯁꯨ ꯁꯨꯃꯥꯏꯅ ꯀꯔꯤ ꯍꯥꯏꯁꯤꯔꯥ
ꯈꯤꯇꯪ ꯈꯤꯇꯪꯅꯦ ꯆꯥꯕꯅ ꯐꯕꯅꯤꯀꯣ ꯆꯥꯛ ꯆꯥꯔꯗꯤ ꯒꯦꯁꯇ꯭ꯔꯦꯗ ꯀꯟꯕꯅ ꯑꯁ ꯅꯪ ꯑꯩꯗꯤ ꯍꯣꯁꯇꯦꯜꯗ ꯂꯩꯕꯁꯦ ꯒꯦꯁꯇ꯭ꯔꯤꯛ ꯀꯟꯕ ꯍꯧꯋꯦꯕꯁꯦ ꯍꯣꯁꯇꯦꯜꯗꯒꯤ ꯍꯥꯏꯕꯗꯤ ꯆꯥꯛ ꯂꯥꯝꯔꯒ ꯑꯗꯨꯝ ꯈꯪꯔꯒ ꯂꯩꯕꯗꯨꯗꯤ ꯀꯣ
ꯎꯝ
ꯏꯁ ꯏꯟꯖꯥꯡ ꯍꯥꯎꯇꯕꯒꯤ ꯍꯧꯒꯠꯅꯤꯡꯉꯔꯣꯏ ꯑꯁ ꯑꯗꯨꯅ ꯑꯩꯈꯣꯏ ꯆꯥꯛ ꯊꯣꯡꯕ ꯃꯤ ꯁꯤꯡꯅꯀꯣ ꯑꯩ ꯏꯃꯥꯟꯅ ꯃꯤ ꯑꯩꯈꯣꯏ ꯑꯩꯒꯤ ꯃꯤꯡ ꯀꯥꯎ ꯀꯥꯎꯔ ꯀꯥꯎꯔꯒ ꯂꯩꯕꯅꯦ ꯇꯥꯔꯁꯨ ꯑꯩꯅ ꯈꯨꯝꯗꯕꯅꯤ ꯌꯥꯝ ꯅꯣꯛꯅꯤꯡꯅꯦ ꯍꯣꯁꯇꯦꯜꯗꯗꯤ
ꯑꯩꯒꯤ ꯒꯦꯁꯇ꯭ꯔꯤꯛ ꯄ꯭ꯔꯣꯕ꯭ꯂꯦꯝꯗꯤ ꯌꯥꯝꯅ ꯌꯥꯗ꯭ꯔꯦꯗ ꯁꯤ ꯌꯥꯝ ꯊꯤꯅ ꯁꯣꯛꯑꯦ
ꯍꯣꯏ ꯑꯗꯣ ꯑꯩꯈꯣꯏ ꯆꯥꯛ ꯂꯥꯝ ꯀꯔꯤ ꯍꯥꯏꯁꯤꯔꯦ ꯂꯥꯝꯔꯁꯨ ꯈꯤꯇꯪꯗꯤ ꯆꯥ ꯆꯥꯕ ꯇꯥꯔꯦ ꯏꯁꯤꯡꯒꯥꯏ ꯍꯣꯏ ꯆꯥꯛ ꯆꯥꯗ꯭ꯔꯕ ꯇꯥꯔꯗꯤ ꯏꯁꯤꯡꯒ ꯌꯥꯝ ꯊꯥꯛꯀꯗꯕ ꯀꯣ
ꯑꯌꯨꯛꯇ ꯍꯧꯒꯠꯂꯗꯤ ꯑꯀꯩꯅꯣ ꯑꯩ ꯉꯟꯅ ꯍꯧꯒꯠꯂꯒ ꯀꯩꯅꯣ ꯏꯍꯦ ꯌꯝ ꯉꯟꯅ ꯍꯧꯒꯠꯂꯗꯤ ꯑꯩꯒꯤ ꯄꯨꯛ ꯁꯣꯛꯀꯅꯤ ꯍꯥꯏꯕꯗꯤ ꯑꯗꯨꯝ ꯍꯦꯕꯤꯆꯨꯌꯦꯠ ꯇꯧꯕꯅꯤꯅꯀꯣ ꯊꯦꯡꯅ ꯍꯧꯒꯠꯂꯛꯄꯗꯣ ꯉꯟꯅ ꯍꯧꯒꯠꯂꯗꯤ ꯄꯨꯛ ꯁꯣꯛꯀꯅꯤ ꯑꯩꯁꯦ ꯗꯨꯒ ꯑꯌꯨꯛꯇ ꯄꯨꯔꯤꯒꯨꯝꯕ ꯆꯥꯕ ꯌꯥꯗꯦ ꯑꯩꯗꯤ
ꯑꯩꯁꯨ ꯆꯥꯁꯨ ꯆꯥꯅꯤꯡꯗꯦ ꯃꯅꯝ ꯃꯅꯥꯝꯗꯣ ꯅꯥꯝꯔꯀꯥꯟꯗ ꯑꯗꯨ ꯄꯦꯜꯂꯦ ꯑꯁ ꯆꯥꯅꯤꯡꯗꯦ ꯑꯗꯨꯒꯨꯝꯕ ꯑꯩ
ꯔꯗꯤ ꯑꯗꯨ ꯅꯨꯃꯤꯠ ꯉꯟꯅ ꯍꯧꯒꯜꯂꯒ ꯆꯥꯕ ꯅꯨꯃꯤꯠꯇꯨꯗꯤ
ꯑꯣꯏ
ꯇꯨ ꯑꯗꯨ ꯅꯨꯃꯤꯠꯇꯨꯗꯤ ꯑꯗꯨꯝ ꯄꯨꯛ ꯀꯩꯅꯣ ꯇꯧꯔꯅꯤ ꯇꯣꯏꯂꯦꯠꯒ ꯇꯣꯏꯅ ꯑꯗꯨꯝ ꯆꯠꯂꯅꯤ ꯑꯗꯨ ꯅꯨꯃꯤꯠꯇꯨꯗꯤ
ꯑꯣ
ꯅꯣꯏꯗꯤ ꯌꯨꯝ ꯆꯠꯇ꯭ꯔꯕꯣ ꯁꯤꯒꯤ ꯀꯨꯝꯁꯤꯒꯤ
ꯑꯥ ꯁꯤ ꯆꯍꯤꯗꯒꯤꯔꯣ
ꯎꯝ
ꯑꯥ ꯆꯠꯂꯦ ꯅꯍꯥ ꯃꯦꯗꯔꯥ ꯈꯪꯗꯦ ꯆꯠꯂꯦ
ꯗꯨꯒꯥ ꯀ ꯍꯞꯇꯥ ꯑꯍꯨꯝ
ꯍꯟꯗꯛ ꯀꯔꯤ ꯇꯧꯔ ꯔꯤꯅꯣ ꯅꯪ ꯀꯩ ꯇꯝꯃꯤꯅꯣ
ꯑꯩꯗꯤ ꯀꯣꯆꯤꯡ ꯂꯥꯎꯔꯒ ꯂꯩꯕꯅꯦ
ꯑꯣ ꯍꯣ ꯍꯣ
ꯀꯔꯤꯝꯇ ꯇꯥꯎꯗꯦ ꯁꯠꯇ꯭ꯔꯥꯅꯦ ꯖꯤꯛꯐꯥꯎ
ꯐꯖꯅ ꯇꯝꯃꯨꯀꯣ
ꯇꯥꯎꯔꯒ ꯂꯩꯔꯅꯤ ꯀꯔꯤ
ꯐꯖ ꯐꯖꯅ ꯇꯝꯃꯣ ꯐꯖꯅ ꯇꯝꯃꯣꯕ
ꯍꯣꯏ ꯇꯝꯒꯅꯤꯌꯦ ꯂꯔꯤꯛꯀ ꯄꯥꯅꯤꯡꯈꯤꯗ꯭ꯔꯦ ꯁꯤꯕꯨ ꯂꯣꯡꯉ ꯂꯣꯏꯔꯦ ꯈꯟꯗꯗꯤ
ꯃꯦꯖꯤꯂꯨꯡ ꯃꯣꯏꯗꯣ ꯅꯣꯏ ꯇꯤꯟꯅꯕ꯭ꯔꯥ
ꯇꯤꯅꯥꯗꯦ ꯈꯪꯅꯥꯏ ꯑꯗꯨ ꯈꯛꯇꯅꯤ
ꯑꯦ ꯅꯣꯏ ꯈꯨꯜ ꯃꯅꯥꯕꯕꯨ
ꯅꯍꯥꯟ ꯃꯥ ꯈꯣꯏ ꯂꯣꯏꯔꯝꯗꯥꯏꯗꯤ ꯑꯩꯈꯣꯏ ꯑꯩꯈꯣꯏ ꯇꯤꯅꯥꯕ ꯍꯥꯎꯋꯦ ꯍꯥꯏꯕꯗꯤ ꯇꯨꯝꯀꯣꯜ ꯇꯣꯏꯅ ꯃꯔꯥ ꯑꯃ ꯇꯛ ꯇꯣ ꯇꯣꯏꯅ ꯇꯥꯎꯕ ꯇꯣꯏꯅ ꯇꯥꯎꯕ ꯃꯇꯝꯂꯩ ꯌꯥꯝ ꯇꯤꯅꯥꯕ ꯅꯠꯇꯦ ꯗꯨꯨꯝ ꯈꯪꯅꯥꯕ ꯈꯛꯇꯅꯤꯗ ꯈꯡ ꯑꯗꯨꯝ ꯈꯪꯅꯕ ꯈꯛꯇꯅꯤ ꯇꯤꯟꯅꯗꯦ ꯑꯣ ꯅꯣꯏ ꯑꯗꯨꯗ ꯂꯩꯃꯤꯟꯅꯩꯌꯦꯅ ꯃꯥꯒꯤ ꯃꯕꯨꯡ ꯑꯗꯨ ꯇꯅꯥꯍꯟ ꯂꯩꯥꯏꯅ
ꯎꯝ
ꯅꯨꯡꯉꯥꯏꯕ꯭ꯔꯣ ꯇꯤꯅꯕ ꯅꯨꯡꯉꯥꯏꯔꯝꯒꯅꯤꯗ
ꯅꯨꯡꯉꯥꯏ ꯍꯣꯏ
ꯑꯩꯈꯣꯏꯒꯤ ꯃꯤꯅꯤꯅ
ꯍꯝ ꯅꯣꯏꯒꯤ ꯈꯨꯜꯒꯤ ꯃꯤ ꯌꯥꯝ ꯇꯤꯟꯅꯏꯑꯦ ꯑꯩꯗꯤ
ꯃꯤ ꯐꯥꯕ꯭ꯔꯅꯦ ꯑꯗꯨꯗꯤ
ꯐꯥꯏꯌꯦ
ꯑꯩꯒꯤ ꯃꯃꯥꯡꯗꯒꯤ ꯍꯥꯏꯕ꯭ꯔꯥ ꯅꯠꯇ꯭ꯔꯒ ꯑꯁꯦꯡꯕ ꯍꯥꯏꯕ꯭ꯔꯥ
ꯑꯦ ꯁꯦꯡꯕꯅꯦ ꯑꯩꯅ ꯊꯦꯡꯅꯕꯁꯦ ꯅꯪ ꯈꯛꯇꯅꯦ ꯊꯤꯕ ꯃꯤ ꯌꯥꯝ ꯊꯤꯕ ꯁꯥꯠꯊꯤꯕ ꯑꯩꯉꯣꯟꯗ
ꯇꯥꯕꯅꯦ
ꯑꯩꯈꯣꯏꯗ ꯑꯥ ꯑꯩꯉꯣꯟꯗ ꯑꯗꯨꯝ ꯈꯟꯅꯒꯦ ꯇꯧꯋꯤꯅꯦ ꯅꯪꯁꯦ
ꯈꯟꯅꯥꯗꯦ ꯀꯥꯏ ꯀꯔꯤꯅꯣꯍꯦ
ꯍ ꯐꯒꯤ ꯇꯧꯕꯅꯦ
ꯎ ꯅꯍꯥꯟ ꯑꯍ ꯂꯥꯁ
ꯗꯦ ꯈꯪꯗ꯭ꯔꯦ ꯍꯣꯏ
ꯐꯒꯤ ꯇꯧꯅꯦ ꯂꯥꯁ ꯏꯌꯥꯔꯗꯣ ꯑꯩ ꯅꯣꯏꯒꯤ ꯈꯨꯨꯜꯗ ꯑꯗꯨꯝ ꯈ꯭ꯔꯤꯁꯃꯥꯁ ꯃꯇꯝꯗꯁꯨ ꯑꯗꯨꯝ ꯚꯤꯖꯤꯠ ꯇꯧꯕꯅꯦ ꯑꯗꯨꯒꯥꯟ ꯅꯣꯏ ꯑꯦꯠꯕꯥꯟ ꯈ꯭ꯔꯤꯁꯃꯥꯁ ꯅꯣꯏ ꯂꯩꯀꯥꯏꯒꯤꯀꯣ ꯂꯥꯁ ꯏ꯭ꯌꯥꯔꯗꯣ
ꯑꯗꯨ ꯇꯣꯡꯉꯥꯜꯂꯦ ꯑꯩꯈꯣꯏ ꯑꯗꯨꯒꯤꯗꯤ ꯑꯈꯣꯏ
ꯋꯦ ꯃꯅꯥꯛꯇ ꯒ꯭ꯔꯥꯎꯟ ꯂꯩꯕꯗꯣ ꯂꯝꯕꯤ ꯃꯅꯥꯛꯇ ꯑꯗꯨꯗꯁꯨ ꯑꯩꯈꯣꯏ ꯌꯥꯎꯋꯦ ꯃꯤꯖꯤꯂꯣꯡ ꯏꯕꯥꯅꯤ
ꯀꯔꯤꯒꯤ ꯅꯪꯗꯤ ꯂꯥꯛꯄ
ꯑꯦ ꯃꯥꯅ ꯆꯠꯁꯦ ꯍꯥꯏꯔꯒ
ꯑꯗꯨꯇꯤꯀꯤ ꯑꯩꯈꯣꯏꯒꯤ ꯈꯨꯟꯒꯤ ꯅꯨꯄꯤ ꯂꯥꯎꯔ
ꯑꯁ ꯅꯨꯞ ꯅꯣꯏꯒꯤ ꯈꯨꯜꯒꯤ ꯅꯨꯄꯤꯗꯤ ꯈꯪꯅꯗꯦ ꯅꯃꯥꯟ ꯅꯃꯥꯟꯅꯕꯤꯒ ꯃꯥ ꯃꯉꯣꯟꯗ ꯈꯛꯇꯅꯦ ꯑꯇꯩ ꯈꯪꯅꯗꯦ
ꯊꯤꯕꯤꯌꯣ ꯍꯥꯏꯌꯣ
ꯅꯪꯁꯨꯀꯣ ꯑꯗꯨ ꯅꯪ ꯀꯜꯂꯨ ꯅꯣꯏ ꯈꯛꯇꯅꯦ ꯑꯇꯩ ꯑꯇꯩ ꯈꯪꯅꯗꯦꯗ ꯑꯩꯗꯤ ꯂꯩꯔꯦ
ꯀꯥꯏꯅꯦ ꯑꯗꯨꯗꯤ
ꯑꯩꯁꯨ
ꯎꯝ
ꯅꯣꯏꯔꯣꯝꯗꯒꯤ ꯅꯨꯄꯤꯅꯦ
ꯌꯥꯝ ꯐꯔꯅꯤ ꯑꯗꯨꯗꯤ ꯍꯥꯏꯕꯤꯔꯣꯅꯦ
ꯑꯦ ꯃꯣꯏ ꯈꯪꯕꯅꯦ ꯀꯣꯟ ꯃꯣꯏ
ꯈꯣꯟ ꯈꯣꯏ ꯈꯪꯅꯌꯦ
ꯅ ꯅꯠꯇꯦ ꯈꯪꯅꯔꯣꯏꯗ ꯑꯗꯣ ꯈꯪ ꯃꯣꯏ ꯃꯥ ꯃꯁꯛ ꯈꯪꯕ꯭ꯔꯥ ꯈꯪꯗꯕ꯭ꯔꯥ ꯈꯪꯗꯦ
ꯑꯩꯈꯣꯏꯒꯤ ꯔꯣꯝꯗꯅꯤ ꯍꯥꯏꯕꯗꯨꯗꯤ ꯀꯔꯤ ꯅꯣꯏ ꯅꯣꯏꯒꯤ ꯈꯨꯟ ꯃꯅꯥꯕ꯭ꯔꯥ
ꯑꯦ ꯅꯇꯦ ꯌꯥ ꯂꯣꯡꯅꯦ ꯑꯁꯦꯡꯕꯅꯤ ꯑꯗꯨꯒ ꯃꯣꯏ ꯍꯧꯖꯤꯛ ꯂꯩꯔꯤꯁꯦ ꯅꯝꯂꯥꯂꯣꯡꯗꯀꯣ
ꯑꯣ ꯑꯣ ꯈꯪꯅꯦ ꯍꯥꯏꯅꯦ ꯁꯦ
ꯅꯣꯏꯒꯤ ꯈꯨ ꯅꯨꯄꯤꯁꯤꯡꯕꯨꯗꯤ ꯈꯪꯅꯗꯦꯗ ꯑꯇꯩ
ꯎꯝ
ꯅꯨꯄꯥ ꯈꯛꯇ ꯇꯤꯟꯅꯕꯅꯤꯅꯀꯣ
ꯅꯨꯄꯥ ꯅꯨꯄꯥ ꯑꯣꯏꯔꯗꯤ ꯅꯨꯄꯤ ꯈꯪꯅꯗꯕꯅ ꯐꯥꯏ ꯑꯗꯨꯅ ꯎꯝ ꯅꯨꯄꯤꯁꯤꯡꯅ ꯄꯥꯝꯕꯅꯤ
ꯑꯗꯨꯒ ꯁꯤ ꯅꯣꯏ ꯈꯨꯟ ꯑꯅꯛꯄꯗꯣ ꯆꯦꯡꯅꯥꯏꯗꯣ
ꯍ
ꯑꯗꯨ ꯑꯗ꯭ꯋꯥꯏꯗꯁꯨ ꯃꯤ ꯃꯌꯥꯝ ꯇꯤꯟꯅꯩꯌꯦꯕ
ꯎꯝ ꯎꯝ ꯀꯅꯥ ꯀꯅꯥ
ꯑꯁ ꯃꯤꯌꯥꯝꯃꯦ
ꯎꯝ
ꯆꯥꯝꯃꯨꯛ ꯆꯥꯝꯃꯉꯥꯃꯨꯛ ꯍꯦꯜꯂꯝꯒꯅꯤ ꯑꯩꯅ ꯇꯤꯟꯅꯕꯁꯦ
ꯑꯁ
ꯅꯣꯏ ꯈꯨꯜꯗꯁꯨ ꯑꯁ ꯌꯥꯝꯃꯦ
ꯐꯔꯦ ꯐꯔꯦ ꯁꯨꯃꯥꯏꯅ ꯇꯤꯟꯅ ꯑꯗꯨꯗꯤ
ꯑꯇꯣꯞꯄ ꯁꯤ ꯇꯃꯦꯡꯂꯣꯡ ꯑꯇꯣꯞꯄ ꯈꯨꯜꯗꯗꯤ ꯑꯁ ꯄꯥꯛꯇꯤꯅꯥꯗꯦ ꯗ ꯅꯣꯏꯒꯤ ꯈꯨꯜꯗ ꯃꯤ ꯌꯥꯝꯃꯦ
ꯑꯣ ꯅꯣꯏ ꯑꯗꯨꯝ ꯂꯩꯃꯤꯟꯕꯒꯤ ꯀꯣꯂꯦꯖꯀ ꯃꯥꯟꯅꯕ
ꯅꯇꯦ ꯈꯪꯗꯦ ꯑꯗꯨꯝ ꯃꯊꯪ ꯃꯊꯪ ꯃꯊꯪ ꯈꯪꯅꯕꯒꯤꯅꯦ ꯃꯤ ꯑꯃꯕꯨ ꯈꯪꯅꯔꯗꯤ
ꯍꯣꯏ ꯍꯣꯏ
ꯆꯤꯡꯗꯥꯏꯗ ꯍꯥꯟꯅ ꯈꯪꯅꯕ ꯃ꯭ꯌꯨ ꯃ꯭ꯌꯨꯖꯥ ꯅꯪꯗꯣ ꯈꯪꯕ꯭ꯔꯥ
ꯈꯪꯉꯦ ꯑꯩꯒꯤ ꯏꯕꯨꯡꯅꯦ ꯑꯗꯨꯗꯤ
ꯑꯗꯣ ꯍꯥꯟꯅ ꯇꯤꯟꯅꯔꯦ ꯃꯥꯕꯨ ꯍꯥꯏꯗꯤ ꯀꯨꯏꯔꯦꯗ ꯃꯥꯕꯨ ꯇꯤꯟꯅꯕꯗꯤ ꯑꯩꯈꯣꯏ ꯃꯔꯥꯝ ꯃꯔꯥꯝ ꯀꯥꯔꯤꯉꯩꯗꯀꯣ
ꯃꯥꯗꯤ ꯑꯩꯒꯤ ꯏꯕꯨꯡꯅꯦ
ꯍꯦ ꯍꯦ
ꯑꯩꯅ ꯃꯋꯥ ꯂꯥꯎꯗꯕꯒꯤ
ꯇꯝ ꯆꯥꯏꯔꯒ ꯂꯥꯏꯔꯒꯂꯑꯒꯅꯤ ꯑꯗꯨꯒꯤ ꯑꯩꯁꯨ ꯃꯥꯈꯤ ꯆꯤꯟꯗꯣ ꯑꯗꯨꯨꯝ ꯃꯥꯅ ꯉꯥꯡꯉꯁꯨ ꯑꯩꯅ ꯇꯨꯝ ꯍꯥꯏꯕꯒꯤ
ꯍꯥꯏꯕꯤꯒꯦꯀꯣ ꯍꯥꯏꯔꯦ
ꯍꯥꯏꯌꯣ ꯍꯥꯏꯌꯣ ꯀꯩꯁꯨ ꯀꯥꯏꯗꯦ ꯃꯥꯗꯤ ꯑꯩꯗꯤ
ꯍꯥꯡꯉꯣ ꯑꯩꯒꯤ ꯃꯔꯝ ꯈꯥꯡꯒꯅꯤ ꯃ ꯂꯣꯏ ꯈꯪꯒꯅꯤ
ꯑꯉꯥꯡꯁꯤꯡꯗ ꯇꯥꯛꯄ ꯍꯩꯔꯣꯏ ꯃꯥꯗꯤ ꯏꯁꯁ
ꯇꯥꯛꯄ ꯍꯩꯇꯕꯅꯦ ꯃꯥ
ꯑ ꯃꯅꯥꯎ
ꯍꯥꯏꯗꯤ ꯃꯉꯣꯟ ꯃꯥꯕꯨ ꯑꯗꯨꯝ ꯆꯥꯏꯔꯒ ꯂꯥꯏꯕꯒꯤꯀꯣ
ꯆꯩꯕ ꯍꯩꯇꯕꯅꯅꯦ ꯃꯥ ꯃꯅꯥꯎꯅꯨꯄꯤꯗꯁꯨ
ꯃꯥꯅ ꯍꯥꯏꯕꯅꯦ ꯑꯗꯣ ꯑꯥ ꯃꯃꯥ ꯃꯣꯏꯒꯤ ꯃꯃꯥ ꯕꯕꯥ ꯈꯣꯏꯅ ꯑꯗꯨꯃꯥꯏꯅ ꯆꯩꯕꯤꯗꯦ ꯑꯩ ꯑꯩꯩꯅ ꯆꯩꯕꯤꯕ ꯆꯩꯥꯏꯕꯤꯕ ꯈꯛꯇꯅꯤ ꯃꯥꯅ ꯆꯥꯕꯁꯦ ꯍꯧꯖꯤꯛ ꯀꯥꯟꯁꯦꯅ ꯑꯩꯅꯥ
ꯗꯥꯏꯂꯣꯛ ꯗꯥꯏꯂꯣꯛꯁꯨ ꯌꯥꯝ
ꯑꯗꯨꯝ ꯆꯥꯏꯕꯤꯕꯒꯤ ꯌꯥꯗꯕꯀꯣ
ꯗꯥꯏꯂꯣꯛꯁꯨ ꯌꯥꯝ ꯀꯥꯞꯄꯅꯦ ꯃꯥꯗꯤ ꯃꯆꯤꯟ ꯌꯥꯝ ꯍꯩꯕꯅꯦꯕ
ꯍꯩꯕꯅꯤ ꯑꯗꯨꯒꯤ ꯑꯩꯅ ꯑꯗꯨꯨꯝ ꯆꯥꯏꯒꯅꯤ ꯑꯗꯨꯒ ꯃꯥꯅ ꯑꯩꯒꯤ ꯆꯥꯏꯕ ꯈꯛꯇꯅꯦ ꯍꯧꯖꯤꯛꯀꯥꯟꯁꯦ ꯆꯥꯕꯁꯦ ꯃꯃꯥ ꯕꯕꯥ ꯑꯩꯈꯣꯏꯒꯤ ꯆꯥ ꯆꯥꯗ꯭ꯔꯦ ꯑꯩ ꯈꯛꯇ ꯑꯩꯒꯤ ꯆꯥꯏꯕ ꯈꯛꯇꯅꯤ ꯍꯥꯏꯌꯦ ꯑꯩꯗꯤ ꯑꯁꯤꯗꯒꯤ ꯍꯦꯟ ꯆꯩꯥꯏꯒꯅꯤ ꯍꯥꯏꯕ ꯑꯗꯨꯨꯝ ꯅꯣꯛꯔꯒ ꯅꯣꯛꯔꯒ ꯑꯗꯨꯝ ꯂꯥꯏꯒꯅꯤ ꯅꯨ
ꯃꯄꯥꯒꯤ ꯁꯛꯁꯨ ꯑꯗꯨꯃꯥꯏ ꯇꯧꯋꯦꯀꯣ
ꯍꯥ ꯍꯥ ꯍꯥ ꯃꯥꯁꯤꯗꯩꯩ ꯂꯣꯛꯇꯤ ꯀꯥꯞ ꯅꯦ ꯃꯄꯥꯗꯤꯀꯣ ꯑꯁ ꯌꯥꯝ ꯅꯨꯡꯉꯥꯏꯕꯅꯦ ꯑꯗꯨꯒ
ꯑꯁꯦꯡ ꯑꯁꯦꯡꯕꯗꯗꯤ ꯑꯁꯦꯡꯕꯗꯗꯤ ꯎꯗꯦ ꯑꯗꯨꯒ ꯀꯩꯅꯣꯁꯦ ꯅꯣꯏꯒꯤ ꯏꯈꯨꯜ ꯀꯩꯅꯣ ꯚꯤ ꯚꯤꯗꯤꯑꯣ ꯑꯃꯗꯣ
ꯇꯥꯎꯅꯦ ꯃꯥꯗꯤ ꯌꯥꯝ ꯍꯥꯏꯕꯅꯦ ꯑꯗꯨꯒꯨꯝꯕ ꯍꯥ ꯍꯥ
ꯃꯥꯕꯨ ꯎꯔꯒ ꯑꯁ ꯌꯥꯝ ꯃꯥꯜꯂꯤꯅꯦ ꯃꯅꯥꯎ ꯅꯨꯄꯥꯗꯤ ꯃꯅꯥꯎ ꯅꯨꯄꯥ ꯌꯥꯝ ꯀꯩꯅꯣ ꯑꯋꯥꯡ ꯑꯋꯥꯡꯕ ꯅꯨꯄꯥꯗꯨꯔꯥ
ꯍꯣꯏ ꯌꯥꯝ ꯋꯥꯡꯕꯅꯦ ꯑꯗꯨꯒ ꯃꯥ ꯑꯩ ꯑꯩꯒꯤ ꯏꯕꯨꯡꯗꯒꯤ ꯃꯥꯅ ꯍꯦ ꯍꯦꯟꯕꯅꯦ ꯋꯥ ꯍꯣꯏ ꯌꯥꯝꯃꯗꯤ ꯉꯥꯡꯉꯦꯗꯣ
ꯑꯩꯈꯣꯏ ꯃꯃꯥꯡꯗ ꯑꯣꯏꯕꯒꯤꯔ ꯃꯌꯥꯝꯕꯗꯣ ꯀꯤꯕꯒꯤꯔ ꯑꯣꯌꯥꯎ
ꯑ ꯀꯤꯗꯕꯅꯦ ꯀꯤꯗꯕꯅꯦ ꯇꯨ ꯑꯗꯩ ꯂꯧ ꯀꯥꯕꯒꯥ ꯅꯤꯕꯥ
ꯆꯩꯕꯗꯤ ꯆꯩꯅꯤꯡꯕ ꯃꯤꯅ ꯅꯪꯗꯣ ꯅꯍꯥꯟ ꯃꯣꯏ ꯁꯤꯅꯝꯗ ꯃꯕꯥꯟꯅꯤ ꯂꯩꯃꯤꯟꯅꯩꯕ ꯆꯩꯕꯗꯤ ꯆꯩꯅꯤꯡꯕ ꯑꯗꯣ ꯉꯥꯡꯕ ꯍꯩꯇꯕ ꯃꯥꯅ ꯃꯤ ꯃꯅ
ꯍꯥ ꯍꯥ ꯍꯥ ꯌꯥꯝ ꯅꯣꯛꯅꯤꯡꯕꯅꯦ ꯃꯣꯏꯗꯣ ꯌꯥꯝ ꯗꯥꯏꯂꯣꯛꯇꯤ ꯀꯥꯞꯄꯅꯤꯀꯣ ꯍꯦꯟꯕꯅꯦ ꯃꯥ
ꯎꯝ
ꯍꯧꯖꯤꯛ ꯑꯗꯨꯗꯤ ꯕꯤꯒꯤꯅꯥꯔꯅꯦ ꯃꯥꯗꯤ ꯉꯥꯗꯒꯤ ꯍꯦꯟꯕꯅꯦ
ꯃꯅꯥꯎꯅꯨꯄꯤꯁꯨ ꯑꯗꯨꯃꯥꯏ ꯇꯧꯋꯤꯀꯣ ꯅꯣꯡꯃ ꯃꯥꯥꯡꯒꯤ ꯏꯁꯇꯦꯇꯁꯇꯥ ꯎꯌꯦꯕ ꯖꯦꯅꯁꯇꯤꯛ ꯀꯥ ꯇꯧꯔꯒ ꯃꯅꯥꯎꯅꯨ ꯄꯤꯗꯣ ꯕꯤꯕꯥ ꯅꯪꯒꯤ ꯏꯁꯇꯦꯇꯁ ꯏꯁꯇꯦꯇꯥꯁꯇ ꯑꯁ ꯌꯥꯝ ꯅꯣꯛꯅꯤꯡꯕꯅꯦ
ꯑꯣ ꯊꯥꯎꯅꯔ ꯇꯥꯎꯕꯗꯨꯔꯣ ꯊꯥꯎꯅ ꯅꯣꯏꯕꯨ
ꯖꯤꯝꯅꯥꯁꯇꯤꯛ ꯇꯧꯗ ꯍꯣꯏꯗ ꯊꯥꯎ ꯑꯣꯏꯔꯝꯒꯅꯤ ꯍꯣꯏ ꯖꯅꯁꯇꯤꯛꯇ‌ꯩ ꯄꯩꯁꯥ ꯄꯥꯏꯃꯟꯗꯕꯒꯤ ꯉꯥꯎꯕ ꯖꯥꯂꯥ ꯃꯥꯒꯤ ꯀꯦꯞꯁꯟꯗ
ꯎꯝ‌ ꯑ‌ ꯃꯅꯥꯎ ꯃꯅꯥꯎꯅꯨꯄꯤ ꯐꯖꯕꯅꯦ
ꯍꯣꯏ ꯐꯖꯩ ꯖꯄꯥꯅꯤꯁ ꯂꯦꯡꯒ꯭ꯋꯦꯖ ꯇꯝꯕ ꯅꯨꯄꯤꯗꯨꯔꯥ ꯑꯃꯗꯨꯗꯤ ꯇ꯭ꯋꯤꯟꯁ ꯇ꯭ꯋꯤꯟꯁ ꯇ꯭ꯋꯤꯟꯁ ꯂꯩꯌꯦ ꯍꯥꯏꯌꯦ ꯑꯗꯨ ꯑꯃ‌ ꯑꯃꯗꯤ ꯈꯪꯗꯦ ꯑꯣ ꯑꯃꯗꯤ ꯈꯪꯗꯦ ꯑꯃꯗꯤ ꯈꯪꯉꯦ ꯁꯤꯅꯝ ꯂꯩꯀꯥꯏꯗ ꯂꯩꯕꯗ ꯑꯩ ꯇꯣꯏꯅ ꯑꯗꯨꯝ ꯂꯥꯛꯑꯦꯕ ꯃꯥꯥꯁꯨ ꯁꯤꯅ ꯑꯗꯨꯝ ꯂꯥꯏ
ꯃꯣꯏꯗꯤ ꯌꯥꯝ ꯅꯣꯛꯅꯤ ꯃꯥꯒꯤ ꯃꯄꯥꯁꯨ ꯑꯁ ꯆꯞ ꯃꯥꯟꯅꯔꯒ ꯇꯥꯎꯕꯅꯤ ꯃꯣꯏꯗꯤ